ꯍꯂꯣ ꯅꯨꯡꯉꯥꯏꯔꯤꯕꯣ ꯚꯥꯏ ꯉꯥꯏ ꯑꯩ ꯅꯨꯡꯉꯥꯏꯔꯤ ꯚꯥꯏ ꯍꯍꯦ ꯅꯪꯗꯤ ꯑꯩꯖꯨ ꯊꯤ ꯅꯨꯡꯉꯥꯏꯔꯤꯌꯦ ꯍꯩꯁ ꯑꯗꯨ ꯅꯣꯏꯅꯣꯏꯗꯝꯅꯦꯍꯦ ꯅꯨꯡꯉꯥꯏꯁꯦꯍꯦ
ꯎꯝ ꯁꯤ ꯅꯨꯡꯉꯥꯏꯕ ꯌꯥꯎꯗꯗꯤ ꯀꯃꯥꯏ
ꯀꯃꯥꯏ ꯍꯤꯡꯗꯣꯏꯅꯣ ꯑꯗꯨꯅꯦ ꯑꯁ ꯅꯨꯡꯉꯥꯏ ꯅꯣꯉꯥ ꯅꯨꯡꯉꯥꯏꯇ꯭ꯔ ꯁꯨ ꯅꯨꯡꯉꯥꯏꯅꯕ ꯑꯗꯨꯝ ꯍꯣꯠꯅꯁꯤ
ꯃꯥꯅꯦꯦ ꯃꯥꯅꯦꯦ
ꯑꯗꯨ ꯌꯥꯝ ꯆꯨꯝꯕ ꯋꯥꯐꯝ ꯋꯥ ꯑꯗꯨ ꯏꯟꯁꯥꯡꯒꯤ ꯀꯨꯃꯥꯏꯅ ꯇꯧꯈꯤꯒꯦ
ꯟꯖꯥꯡ ꯑꯗꯨꯝ ꯍꯥꯎ ꯂꯩꯔꯃꯤꯗ
ꯍꯣꯏꯗ ꯑꯃꯨ ꯇꯧꯅ ꯊꯣꯡꯃꯨꯕꯨ
ꯑ
ꯄꯨꯗꯒ ꯆ ꯑꯣꯏ ꯑꯃꯨꯛꯅ ꯍꯦꯟꯅ ꯌꯥꯕꯁꯦ ꯃꯣꯔꯣꯛ ꯃꯦꯞꯄ ꯃꯥꯒꯤ ꯅꯍꯦ ꯃꯥꯅ ꯃꯠꯂꯛꯄꯗꯤ ꯑ ꯚ ꯕꯦꯁ ꯇꯥꯔꯦ
ꯑꯗꯨꯒ ꯃꯦꯄ ꯃꯉꯣꯟꯗ ꯍꯦꯟꯅ ꯅꯩꯕ꯭ꯔ ꯑꯃꯨꯕꯤ
ꯍꯋꯥꯏ ꯑꯃꯨꯕꯤꯅ ꯑꯃꯨꯛ ꯍꯦꯟꯅ ꯄꯥꯝꯕꯅꯦꯕ ꯍ ꯁꯠꯒꯣ ꯈꯥꯕꯤ ꯈꯥꯗ ꯑꯗꯨ ꯚꯏ ꯍꯟꯗꯛ ꯋꯥ ꯀꯞ ꯅꯪ ꯀꯃ
ꯈꯥꯟꯗꯅ
ꯎꯝ ꯑꯗꯨꯗ ꯋꯥꯗꯗꯤ ꯄꯩꯖꯥꯅ ꯇꯥꯡꯒꯦꯅ ꯈꯜꯂꯤ ꯑꯆꯥ ꯑꯣꯀꯦ ꯕꯦꯠꯇꯤꯡꯗꯔꯣ ꯦꯇꯤꯡ ꯇꯧꯒꯦ ꯌꯥꯏ ꯌꯥꯏ ꯌꯥꯏ
ꯌꯥꯎ ꯌꯦꯒꯦ
ꯅꯪ ꯀꯔꯝꯕ ꯀꯟꯇ꯭ꯔꯤꯗ ꯊꯥꯖꯕ ꯂꯩꯒꯦ ꯑꯁ ꯊꯥꯖꯕ ꯊꯥꯖꯗꯕ ꯑꯩ ꯄꯥꯝꯖꯕꯁꯦ ꯑꯪꯀꯥꯁꯤꯗ ꯑꯁ ꯑꯗꯨꯗꯤ ꯆꯞ ꯃꯥꯟꯅꯔꯦ ꯀꯩꯅꯣ
ꯑꯩ ꯁꯨꯝ ꯑꯇꯣꯞꯄꯗꯣ ꯀꯥ ꯍꯦꯟꯅ ꯄꯥꯝꯗꯕ
ꯑꯣ ꯆꯞ ꯃꯥꯟꯅꯔꯦ ꯑꯗꯨꯗꯤ
ꯏꯁ ꯃꯃꯥꯡ ꯋꯥꯔꯜ ꯀꯞ ꯑꯃ ꯐꯥꯏꯅꯦꯜ ꯌꯦꯡꯉ ꯀꯞꯄꯦ ꯍꯥꯏꯔꯒ ꯅꯥꯎꯆꯥ ꯈꯣꯏꯅꯤ
ꯑꯩꯁ ꯀꯩꯅꯣ ꯌꯥꯝ ꯅꯨꯡꯉꯥꯏꯍꯦ ꯑꯗꯨ ꯉꯝꯕ ꯃ ꯅꯨꯃꯤꯠꯇꯣ
ꯑ ꯑꯁ ꯀꯩꯅꯣꯗꯣ ꯑꯩꯈꯣꯏꯅꯤ ꯅꯥꯎꯆꯥꯥꯛ ꯑꯩꯈꯣꯏꯅꯤꯗꯣ ꯌꯦꯡꯃꯤꯟꯅꯩꯅꯦꯕ ꯑꯗꯣ ꯀꯩꯝꯇꯗꯤ ꯍꯥꯏꯅꯗꯦ ꯇꯨꯃꯤꯟ ꯇꯨꯃꯤꯟ ꯌꯦꯡꯅꯩꯌꯦꯕ ꯍꯥꯞ ꯃꯃꯥꯡꯗꯐꯥꯎꯗꯤ ꯑꯁ ꯐꯁ
ꯊꯤ ꯍꯩꯇꯦ ꯁꯤꯗꯤ ꯊꯤ ꯅꯩꯔꯦꯒ ꯑꯩꯈꯣꯏꯗꯤ ꯋꯥꯔꯤ ꯁꯥꯟꯅꯩ ꯑꯗꯨꯒ ꯁꯦꯀꯦꯟ ꯍꯥꯞꯇ ꯑꯩꯈꯣꯏꯅꯤꯗꯣ ꯋꯥꯥ ꯉꯥꯡꯅ ꯄꯤꯔꯥꯡ ꯆꯦꯜꯂ ꯆꯦꯜꯂ ꯇꯨꯃꯤꯟꯅ ꯂꯩ ꯍꯣꯏꯗ ꯎꯁ ꯄꯤꯅ ꯍꯣꯏꯔꯣꯡꯒꯤ ꯕꯄꯦ ꯑꯁ ꯀꯤ ꯍꯜꯂꯤ ꯀꯩꯅꯣ ꯀꯍꯜꯂꯤ ꯀꯩꯅꯣ ꯀꯤꯕꯥꯕꯨ ꯌꯦꯉꯣ ꯕꯣꯜ ꯑꯍꯨꯃꯒ ꯆꯪꯈꯠꯂꯛ ꯑꯦ ꯑꯩꯁ ꯀꯔꯤ ꯀꯔꯤ ꯑꯩꯗꯤ ꯂꯣꯏꯔꯦꯁꯤꯅꯤ ꯂꯥꯁ ꯇ ꯑꯃꯥ ꯊꯥꯔꯛꯄꯩꯠꯣ ꯈꯪꯕꯌꯥ ꯃꯣꯏꯅ ꯐ꯭ꯌꯜꯁ ꯅ ꯑꯗꯨꯗꯝꯝ ꯃꯥꯇꯤꯅꯦꯁ ꯅꯥꯈꯣꯡ ꯊꯣꯡ ꯑꯁ ꯑꯩ ꯑꯗꯨ ꯔꯨꯄ꯭ꯂꯦꯗꯣ ꯌꯥꯡꯉꯤ ꯍꯧꯖꯤꯛꯐꯥꯎ ꯍꯣꯏ ꯑꯁ ꯌꯥꯡꯉ ꯑꯩ ꯑꯗꯨ ꯁꯦꯐ ꯇꯧꯔꯝꯗ꯭ꯔꯗꯤ ꯄꯨꯔꯥ ꯇꯧꯔꯝꯗꯕ ꯂ ꯂꯣꯏꯔꯦ ꯋꯥꯔꯤꯁꯨ ꯇꯣꯉꯂꯦ ꯑꯗꯨꯣ ꯇꯣꯉꯥꯜꯂꯤꯁꯤꯗꯥ ꯍꯦꯛ ꯇꯣꯉꯥꯂꯦ ꯎ ꯑꯁ ꯍꯤꯁꯇ꯭ꯔꯤ ꯍꯤꯁꯇ꯭ꯔꯤꯁꯤ ꯇꯣꯡꯅꯤ ꯑꯗꯨꯝꯔꯣꯏꯅꯤ ꯇꯣꯡꯉ ꯑꯩ ꯑꯩꯗꯤ ꯀꯞ ꯀꯞꯄꯁꯨ ꯀꯞꯄ ꯍꯩꯇ꯭ꯔꯦ ꯑꯗꯨ ꯅꯨꯃꯤꯠꯇꯤ ꯚꯏ
ꯑꯁ ꯅ ꯅ ꯌꯥꯈꯣꯏꯅꯤ ꯀꯞꯄ ꯍꯥꯏ
ꯍꯣꯏ ꯑꯁ ꯃꯤ ꯂꯣꯏꯅ ꯀꯞꯄꯦꯦ ꯑꯌꯥꯝꯕ ꯀꯩꯅꯣꯅꯦ ꯄꯤꯒꯗ ꯍꯔꯥꯎꯋꯦ ꯍꯥꯏ ꯂꯧꯋ ꯑꯁ ꯑꯩ ꯑꯗꯨꯃꯛ ꯅꯨꯡꯉꯥꯏꯕ ꯂꯩꯇ꯭ꯔꯤ ꯍꯥꯏꯐꯝꯗꯨ ꯈꯪꯗꯕꯤꯌꯦ ꯅꯨꯡꯉꯥꯏ ꯍꯟꯗꯛꯇꯤ ꯑꯁ ꯍꯟꯗꯛꯁꯨ ꯈꯪꯗꯦ ꯐꯥꯏꯅꯦꯜꯒ ꯌꯧꯕꯗꯤ ꯐꯅꯤ ꯃꯣꯏꯁꯨ ꯉꯕꯨ ꯉꯝꯕꯗꯤ ꯐꯅꯤ ꯍꯥꯏꯕꯟꯕꯗꯤ ꯑꯗꯨꯝ ꯂꯤꯡꯉꯤ ꯃꯣꯏ
ꯌꯥ
ꯀꯩꯅꯣ ꯍꯥꯏꯖꯕ ꯌꯥꯔꯦ ꯑꯗꯣ ꯑꯁ ꯐ꯭ꯔꯥꯟꯁ ꯑꯗꯩ ꯄꯣꯔꯇꯨꯒꯜ ꯏꯁꯄꯦꯟ ꯕ꯭ꯔꯥꯖꯤꯜ ꯑꯪꯂꯦꯟ ꯐꯅꯤ ꯍꯥꯏꯅ ꯍꯥꯏꯔꯤ ꯍꯟꯗꯛꯇꯤ ꯏꯦꯟꯁꯨ ꯐꯖꯅꯤ ꯏꯤꯡꯗꯦꯟ ꯂꯩꯔꯦ ꯖꯔꯃꯅꯤꯗꯤ ꯈꯪꯗ꯭ꯔꯦꯗ ꯖꯔꯃꯅꯤꯁꯦ ꯈꯪꯗꯦꯗꯤ ꯐꯖꯔꯀꯗ꯭ꯔꯦ ꯑꯗꯣ ꯃꯣꯏ ꯖꯄꯥꯟꯒꯨꯝꯕ ꯀꯣꯔꯤꯌꯥꯒꯨꯝꯕ ꯇꯥꯕ ꯀꯤꯔꯝꯃꯅꯤ ꯍꯣꯏ ꯆꯨꯝꯃꯦ ꯑꯗꯨꯅꯦ ꯖꯄꯥꯟꯗꯁꯨ ꯇꯧꯔꯝꯕ ꯅꯠꯇ꯭ꯔꯣ
ꯑꯥ ꯖꯄꯥꯟꯁꯨ ꯀꯣꯔꯤꯌꯥ ꯅꯁꯨꯁꯨ
ꯁꯤ ꯃꯣꯏ ꯋꯥꯅꯤꯅ ꯌꯥꯗ꯭ꯔꯦꯗꯖꯔ ꯐꯇꯤꯟ ꯂꯧ ꯌꯥꯗ꯭ꯔꯦ꯭ꯁꯉꯍ ꯗꯣ ꯃꯣꯏꯂꯣꯡ
ꯕ꯭ꯔꯥꯖꯤꯜꯗꯒ ꯇꯥꯔꯤꯅꯤ
ꯃꯣꯏ ꯃꯣꯏ ꯀꯞꯄ ꯍꯧꯔꯦ ꯑꯩ ꯃꯦꯠꯆ ꯃꯌꯥꯏꯗ ꯂꯣꯏꯔꯦ
ꯑꯁ ꯑꯗꯨꯒꯤ ꯖꯔꯃꯅꯤꯗꯨꯗꯤ ꯀꯅꯥꯝ ꯊꯣꯛꯏ ꯉꯝꯃꯣꯏ
ꯑꯁ ꯑꯗꯨꯕꯨ ꯑꯔꯖꯦꯟꯇꯤꯅꯥꯒ ꯐꯥꯏꯟꯜ ꯇꯥꯕꯗ ꯣꯏ ꯂꯩꯇꯕꯅꯦ ꯄꯦꯟꯍꯦꯖꯔꯝ ꯎꯝ ꯑꯁ ꯑ ꯑꯗꯨ ꯒꯣꯜ ꯋꯥꯟ ꯖꯦꯔꯣꯗꯨꯁꯨ ꯁꯣꯏꯔ ꯆꯟꯕꯅꯤꯅꯦ ꯍꯥꯏ ꯁꯣꯏꯕꯅꯦꯗ ꯀꯩꯅꯣꯃꯥꯏ ꯊꯣꯛꯆꯜꯂꯛꯑꯒ ꯑ ꯑ ꯑꯗꯨ ꯋꯥꯋꯔꯜꯗ ꯀꯞꯇ ꯏꯄꯥꯅ ꯍꯧꯗꯣꯛꯔꯛꯏꯅꯦꯅꯦ ꯅꯨꯡꯗꯥꯡꯗ ꯑꯩ ꯇꯨꯝ ꯂꯩꯔꯝꯕꯗꯣ ꯑꯁ ꯋꯥꯔꯜ ꯀꯄ ꯂꯩ ꯌꯥꯝꯁꯆꯦꯒ ꯑꯗꯨ ꯃꯇꯥꯡꯗꯗꯤ ꯄꯨ ꯄꯨꯟꯅ ꯀꯩꯅꯣ ꯀꯦꯕꯜꯗ ꯇꯧꯔꯒ ꯌꯦꯡꯕꯤꯗꯣ ꯌꯦꯡꯉꯕ ꯑꯗꯨꯅꯦ
ꯑ ꯃꯤ
ꯇ ꯆ ꯀꯥꯏ ꯅꯠꯇ ꯑꯁ ꯃꯤ ꯌꯨꯝꯗ ꯑꯩꯈꯣꯏ ꯇꯤꯚꯗꯤ ꯂꯩꯖꯗꯦ ꯇꯦ ꯑꯩꯈꯣꯏꯇ ꯑ ꯅꯨꯄꯥꯁꯦ ꯇꯤꯚ ꯈꯪꯗꯕ ꯈꯈꯣꯏꯗꯨꯅꯦꯕ ꯈꯪꯕ꯭ꯔꯥ ꯑ ꯋꯥꯔꯜ ꯀꯞ ꯂꯩꯕꯩ ꯍꯧꯖꯤꯛꯇꯤ ꯍꯥꯞꯇꯤ ꯍꯥꯞꯄꯤꯔꯣꯏ ꯃꯤꯗ ꯌꯦꯡꯕ ꯆꯠꯀꯅꯤ ꯁꯤꯅꯦ ꯐꯥꯏꯅꯜ ꯅꯨꯠꯇ ꯆꯠꯂꯦ ꯑꯁ ꯒꯌꯥꯟ ꯃꯥꯟ ꯇꯗꯍꯦ
ꯀꯥꯏ ꯍꯖ
ꯇꯨ ꯊꯥꯎꯖꯟ ꯇꯦꯟꯗꯗꯤ ꯈꯤꯇꯪꯗꯤ ꯌꯦꯡꯉꯦ ꯇꯦꯟꯗ ꯌꯦꯡꯍꯧꯕꯁꯦ ꯇꯦꯟꯒꯤꯗꯨ ꯕ꯭ꯔꯥꯖꯤꯜ ꯅꯠꯇ꯭ꯔꯣ ꯕ꯭ꯔꯥꯖꯤꯜꯒꯤꯗꯨꯔꯣ ꯇꯦꯟ ꯇꯦꯟꯒꯤ ꯀꯩꯅꯣ ꯁꯥꯎꯐꯔꯤꯀꯥ ꯁꯟꯅꯕꯗꯤ ꯁꯄꯦꯟꯅ ꯂꯧꯕꯗꯣ ꯁꯄꯦꯟ ꯂꯧꯋꯦ ꯍꯣꯏ ꯃꯅꯦ ꯃꯅꯦ ꯑ ꯑꯗꯨꯒꯤ ꯐꯥꯏꯅꯦꯜꯗꯨꯗꯒꯤꯅꯦ ꯑꯩ ꯈꯔ ꯈ ꯌꯦꯡꯕ ꯍꯧꯔꯛꯏꯁꯦ ꯑꯁ ꯑꯗꯨꯐꯥꯎꯗ ꯐꯖꯅꯗꯤ ꯈꯪꯗ꯭ꯔꯤꯕꯔꯤꯕ ꯕꯣꯜꯗꯣ ꯑ ꯀꯩꯅꯣ ꯌꯦꯡꯉꯁꯨ ꯑꯗꯨ ꯐꯣꯔꯇꯤꯟꯒꯤꯗꯩꯗꯤ ꯐꯅ ꯈꯥꯡꯉꯤ ꯀ꯭ꯂꯕꯀꯤꯁꯨ ꯑꯗꯨꯗꯩ ꯐꯖꯅ ꯌꯦꯡꯕ ꯍꯧꯔ ꯐꯣꯔꯇꯤꯟꯗꯩ ꯅꯨꯡꯉꯥꯏ ꯌꯦꯡꯕ ꯑꯣꯏꯔ ꯑꯗꯨꯝ ꯅꯨꯡꯉꯥꯏ ꯑꯁ ꯐꯥꯏꯅꯦꯜ ꯅꯨꯃꯤꯠ ꯑꯩ ꯑꯩ ꯀꯦꯜꯕꯤꯟ ꯍꯔꯝꯕꯅꯦ ꯍꯣꯏ ꯏꯁꯀ꯭ꯔꯤꯅꯤꯡ ꯃꯣꯏ ꯂꯥꯛꯑꯗꯤ ꯏꯁꯀ꯭ꯔꯤꯅꯤꯡꯗ ꯆꯠꯆꯦꯅ
ꯑ
ꯋꯥꯔꯜ ꯀꯞ ꯅꯨꯃꯤꯠ ꯑꯃꯒꯤ ꯏꯁꯀ꯭ꯔꯤꯅꯤꯡꯗ ꯑꯗꯨꯝ ꯆꯠꯄ ꯌꯥꯏꯅ ꯍꯣꯏ ꯌꯥꯏ ꯑꯗꯨꯝꯗꯤ ꯅꯩꯈꯤꯕ ꯌꯥꯏ ꯑꯗꯨꯅꯦ ꯑꯁ ꯑ ꯍꯥꯏꯅꯤ ꯕꯤꯌꯔ ꯑꯃ ꯃꯝ ꯄꯦꯏꯗ ꯑ ꯑꯗꯨꯅꯦ ꯑꯗꯨ ꯇꯧꯔꯝꯕ ꯌꯥꯏ ꯑꯗꯨ ꯇꯧꯁꯦ ꯌꯥꯏ ꯑꯗꯨ ꯃꯗ ꯑꯩ ꯌꯥ ꯑꯍꯣꯏ ꯑꯗꯨ ꯇꯧꯅꯤꯡꯑ ꯑꯗꯨꯒ ꯍꯣꯏꯗ ꯑꯗꯨꯒ ꯅꯣꯏ ꯅꯣꯏ ꯅꯣꯏ ꯅꯤ ꯍꯥꯟꯕ ꯍꯈꯣꯏ ꯑꯃꯨꯛꯀ ꯂꯥꯛꯄ ꯑꯗꯨꯗ ꯌꯥꯔꯦ ꯌꯥꯔꯦ ꯑꯗꯨꯒ ꯑꯪꯕꯤꯗꯕꯗꯤ ꯌꯥꯗ꯭ꯔꯦ ꯃꯥ ꯅꯪꯅ ꯑ ꯑꯗꯨꯗꯤ ꯍꯣꯏꯗ ꯑꯩ ꯑꯩꯒꯤ ꯊꯕꯛꯅꯦ ꯑꯗꯨꯗꯤ
ꯎꯝ ꯎꯝ ꯃꯥꯏ ꯑꯦꯝꯃꯤꯟ ꯂꯥꯏꯛ ꯑꯣꯏ ꯂꯩꯔꯦꯕ ꯑꯗꯣ ꯁꯕꯗꯔꯖꯟꯗ ꯄꯟ ꯐꯅ ꯄꯨꯕ ꯍꯥꯏ
ꯑꯣ ꯀꯩꯅꯣ ꯄꯨꯕꯤ ꯂꯣꯏꯔꯦ ꯑꯁ ꯉꯁꯦ ꯄꯨꯕꯤꯗꯗꯤ ꯅꯨꯡꯉꯥꯏꯔꯔꯣꯏ ꯈꯔ ꯄꯨꯕꯤ ꯇꯥꯔꯦ ꯁꯥ ꯗꯔꯖꯟ ꯈꯔ ꯎꯠꯂꯒꯦ ꯑꯣꯦ ꯑꯗꯨꯗꯩꯗꯤ ꯀꯩꯁꯨ ꯄꯥꯛ ꯆꯉꯔꯣꯏ ꯈꯪꯉꯦꯕ ꯎꯝ ꯑ ꯍꯣꯏ ꯊꯥꯖꯗꯦ ꯊꯣꯛꯈꯤꯕꯗꯩꯗꯤ ꯃꯔꯛꯇ ꯀꯣꯏꯕꯒꯨꯝꯕ ꯀꯩꯀꯩ ꯀꯣꯂꯦꯖꯇꯩ ꯀꯩꯀꯩ ꯄꯣꯠ ꯆꯩ ꯗꯤ꯭ꯒꯔꯤ ꯅꯨꯡꯒꯔ꯭ꯤ ꯂꯧꯊꯣꯛꯄ ꯂꯥꯛꯧꯕ ꯃꯉꯥꯏꯔꯦ ꯅꯠꯇ꯭ꯔꯗꯤ ꯀꯩꯁꯨ ꯂꯥꯛꯑꯔꯣꯏꯕ ꯎꯝ ꯍꯣꯏꯅꯦ ꯀꯣꯏ ꯃꯔꯛ ꯃꯔꯛꯇ ꯑꯗꯨꯝ ꯂꯥꯛꯑꯣ ꯀꯩꯅꯣ ꯍꯤꯃꯥꯆꯜ ꯠ ꯆ ꯑꯩ ꯍꯤꯃꯥꯆꯜꯕꯨꯗꯤ ꯈꯔꯕꯨ ꯅꯛꯑꯦ ꯁꯤꯗꯦ ꯀꯥꯁꯃꯤꯔ ꯑꯇꯪꯗꯤ ꯆꯠꯀꯦꯅ ꯈꯜꯂꯤ ꯑꯩꯁꯨ ꯀꯥꯁꯃꯤꯔ ꯅ ꯆꯠ ꯆꯠꯁꯦ ꯀꯩꯅꯣ ꯄ꯭ꯂꯥꯟ ꯁꯦꯝꯃ ꯑꯗꯨꯅꯦ ꯀꯁꯃꯤꯔꯗꯤ ꯅꯨꯉꯥꯏꯅꯤꯍꯦ
ꯎꯝ
ꯀꯁ ꯀꯥꯁꯃꯤꯔ ꯆꯠꯅꯤꯉꯤ ꯀꯁꯃꯤꯔ ꯆꯠꯁꯦ ꯅꯨꯡꯉꯥꯏꯅꯤ ꯈꯪꯉꯦꯕ ꯍꯣꯏꯣꯏ ꯑꯗꯨꯅꯦ ꯀꯥꯁꯃꯤꯔꯁꯦ ꯐꯖꯩ ꯌꯥꯏ ꯃꯣꯏ ꯁꯤꯖꯟ ꯈꯨꯗꯤꯡꯃꯛ ꯂꯣꯏꯅ ꯑꯗꯨꯝ ꯎꯝ ꯑꯁ ꯍꯣꯏꯣꯏꯪ ꯏꯪꯉꯀꯥꯟꯗ ꯎꯟ ꯇꯥꯔꯀꯥꯟꯗꯗꯗꯤ ꯍꯦꯟꯅ ꯆꯠꯅꯤ ꯑꯣ ꯑꯁ ꯑꯩ ꯎꯟꯇꯥꯕꯗꯤ ꯎꯗ꯭ꯔꯤ ꯃꯣꯏ
ꯃꯣꯏ ꯀꯩꯅ ꯇꯥꯜꯂꯦꯀ ꯍꯥꯏꯕꯒ ꯑꯗꯨꯒ ꯐꯝꯖꯤꯜꯂꯒ ꯂꯩꯕꯗꯣ
ꯑꯁ ꯚꯥꯏ ꯅꯪ ꯂꯥꯗꯥꯛꯇꯤ ꯆꯠꯂꯕꯣ ꯆ꯭ꯇꯔꯤ ꯑꯗꯨꯖꯨ ꯆꯥꯠꯅꯤꯉꯦ ꯂꯥꯗꯥꯛꯇꯥ ꯀꯗꯤ ꯐꯝꯐꯝ ꯂꯩꯐꯝꯗꯤ ꯋꯥꯅꯤꯡꯉꯥꯏ ꯂꯩꯇꯦ ꯑꯁ ꯄꯤꯛ ꯊꯜꯜꯂꯤ ꯏꯃꯥꯟꯅꯕꯁꯤꯡ
ꯗ ꯌꯨꯗ ꯇꯝꯕ ꯂꯣꯏꯅꯃꯛ ꯑꯌꯥꯝꯕꯗꯤ ꯑꯩ ꯂꯣꯏꯅ ꯈꯪꯉꯦꯕ ꯁꯨ ꯂꯥꯗꯥꯛꯇ ꯇꯝꯕ ꯂꯥꯗꯥꯛ ꯃꯆꯥ ꯑꯗꯨ ꯑꯅꯤ ꯑꯍꯨꯝꯗꯤ ꯈꯪꯅꯩꯌꯦ ꯑꯩꯁꯨ ꯑꯠꯆꯥ ꯑꯗꯨ ꯃꯣꯏ ꯂꯗꯥꯛꯀꯤ ꯃꯤꯁꯤꯡꯗꯣ ꯃꯣꯏ ꯁꯥꯔꯅꯦꯝ ꯑꯣꯏꯗꯣꯏꯔꯥ ꯀꯩꯅꯣ ꯏꯁꯇꯁꯤ ꯂꯣꯏ ꯀꯧꯋꯦ ꯚꯥꯏ ꯃꯣꯏ ꯁꯥꯔꯅꯦꯝ ꯁꯥꯔꯅꯦꯝꯒ ꯃꯃꯤꯡ ꯃꯣꯏꯗꯤ ꯃꯃꯤꯡꯅꯤ ꯁꯔꯅꯦꯝꯁꯨ ꯃꯃꯤꯡꯅꯤ ꯃꯃꯤꯡꯁꯨ ꯁꯔꯅꯦꯝꯅꯤ ꯍꯣꯏꯥꯟꯁꯤ ꯂꯣꯏ ꯀꯧꯋꯦꯕ ꯌꯨꯝ ꯑꯩ ꯌꯨꯝ ꯑꯃꯗ ꯃꯃꯤꯡ ꯆꯞ ꯃꯥꯟꯅꯕ ꯌꯥꯝ ꯂꯩ ꯍꯥꯏꯔꯤ ꯑꯗꯨꯒ ꯑꯦ ꯌꯥ ꯇꯥꯗꯔꯣ ꯃꯥꯏꯗ ꯍꯣꯏ ꯚꯥꯏ ꯑꯗꯨꯗꯤ ꯃꯇꯝꯠ ꯍꯣ ꯍꯣ ꯐꯔꯦ ꯐꯔꯦ ꯑꯣꯦ